ꯀꯩꯗꯧꯔꯤꯅꯣ ꯀꯩꯗꯧꯔꯤꯅꯣ ꯍꯍꯍꯍ ꯍꯦ ꯅꯣꯛꯀꯅꯨꯍꯦ
ꯇꯨꯝꯕ ꯍꯧꯔꯦ ꯍꯥꯏꯕꯅꯤꯗ
ꯇꯨꯝꯕ ꯍꯧꯔꯦ ꯌꯥꯝ ꯉꯟꯗ꯭ꯔꯣ
ꯑꯁ ꯊꯦꯡꯉꯦ ꯑꯩꯈꯣꯏꯗꯤ ꯉꯟꯅ ꯇꯨꯝꯃꯤ ꯑꯩꯈꯣꯏꯗꯤ ꯉꯟꯅ ꯇꯨꯝꯃꯦ
ꯑꯣ ꯑꯗꯨꯒ ꯉꯟꯅ ꯍꯧꯒꯠꯄ
ꯉꯟꯅꯁꯨ ꯍꯧꯒꯠꯇꯦ ꯊꯦꯡꯅ ꯍꯧꯒꯦꯠ ꯉꯟꯅ ꯇꯨꯝꯒꯅꯤꯗꯨꯒ ꯊꯦꯡꯅ ꯍꯧꯒꯠꯀꯅꯤ ꯆꯥꯛ ꯆꯥꯔꯕꯣ
ꯀꯔꯤ
ꯆꯥꯛ ꯆꯥꯔꯕꯣ ꯍꯥꯏꯕ
ꯆꯥꯛ ꯆꯥꯔꯦ ꯆꯥꯛ ꯆꯥꯔꯕ ꯂꯣꯏꯔꯒ ꯑꯩꯈꯣꯏꯁꯨ ꯍꯤꯞꯄꯤꯅꯦ
ꯀꯔꯤ ꯀꯔꯤ ꯃꯊꯦꯜ ꯆꯥꯕ꯭ꯔꯣ
ꯑꯩꯈꯣꯏ ꯈꯥꯃꯦꯟ ꯆꯥꯏ ꯅꯣꯏꯗꯤ
ꯏꯟꯖꯥꯡ ꯂꯩꯃꯟꯗꯕꯒꯤ ꯌꯦꯟ ꯑꯃ ꯍꯥꯞꯇꯣꯛꯑꯒ ꯆꯥꯔꯦ ꯏꯟꯖꯥꯡ ꯂꯩꯃꯟꯗꯕꯒꯤ ꯌꯦꯟ ꯑꯃ ꯍꯥꯠ ꯇꯣꯛꯑꯒ ꯆꯥꯔꯦ
ꯑꯗꯨꯗꯤ ꯌꯥꯝ ꯐꯩꯅꯦ ꯑꯩꯒꯤꯁꯨ ꯈꯔ ꯄꯤꯔꯛꯄ ꯌꯥꯗ꯭ꯔꯣ ꯑꯍꯥꯎꯕ ꯆꯥꯔꯗꯤ
ꯅꯣꯡꯃ ꯄꯤꯔꯛꯀꯦ ꯍꯥꯎꯕ ꯆꯥꯕ ꯈꯨꯗꯤꯡ ꯗ ꯄꯤꯔꯛꯑꯗꯤ ꯀꯥꯢꯗꯩ ꯌꯥꯅꯤꯌꯦ
ꯉꯥꯏꯔꯝꯗꯣꯏꯅꯤꯍꯦ ꯄꯤꯔꯛꯇ꯭ꯔꯗꯤ ꯕꯤꯔꯥ ꯀꯥꯅꯤꯀꯣ
ꯉꯥꯢꯌꯣ ꯉꯥꯢꯌꯣ ꯅꯣꯡꯉꯥꯟꯗ꯭ꯔꯤꯐꯥꯎ ꯉꯥꯢꯌꯣ
ꯅꯪ ꯅꯣꯏ ꯑꯍꯥꯎꯕ ꯆꯥꯕ꯭ꯔꯥ ꯆꯥꯗꯕ꯭ꯔꯥ ꯑꯗꯨ ꯍꯪꯕ ꯇꯥꯔꯦ
ꯉꯣ ꯍꯪꯉꯣ
ꯄꯥꯎ ꯂꯧꯕ ꯇꯥꯔꯦꯕ
ꯂꯧꯔꯣ ꯂꯧꯔꯣ ꯅꯣꯢ ꯂꯧ
ꯍꯥꯥ
ꯅꯣꯢ ꯂꯧ ꯂꯣꯢꯔꯕꯣꯕ
ꯂꯣꯏꯗ꯭ꯔꯤꯗ
ꯀꯩꯔꯣ ꯊꯦꯡ
ꯂꯧ ꯈꯣꯏꯐꯥꯎ ꯈꯣꯏꯗ꯭ꯔꯤ
ꯎꯍꯨꯝ
ꯅꯣꯏꯗꯤ ꯏꯁꯤꯡ ꯅꯣꯏ ꯅꯣꯏ ꯂꯧꯗꯤ ꯏꯁꯤꯡ ꯌꯥꯝ ꯏꯁꯤꯡ ꯂꯩꯕ꯭ꯔꯣ
ꯂꯧꯗꯤ ꯏꯁꯤꯡ ꯂꯩꯃꯟꯕꯒꯤ ꯉꯥꯁꯨ ꯂꯩꯕꯅꯦ
ꯉꯥ ꯐꯥꯔꯒ ꯆꯥꯕ ꯌꯥꯗ꯭ꯔꯣ ꯑꯗꯨꯗꯤ
ꯉꯥ ꯉꯥ ꯂꯩꯗꯤ ꯂꯩꯌꯦ ꯐꯥꯕꯗꯤ ꯌꯥꯗꯕ
ꯑꯣ ꯀꯩꯒꯤꯅꯣ ꯑꯗꯨꯗꯤ
ꯂꯩ ꯇꯕꯒꯤ ꯍꯤ ꯍꯤ
ꯍꯨ ꯍꯥꯥꯕꯒꯤꯔꯣ
ꯄꯨꯡ ꯍꯥꯞꯇꯦꯗ ꯄꯤꯛ ꯃꯟꯕꯩ ꯃꯣꯏ ꯌꯥꯗꯕ
ꯃꯣꯢ ꯌꯥꯗꯕ ꯉꯥꯔꯕ
ꯇꯥꯕ ꯌꯥꯗꯦ ꯄꯤꯛ ꯃꯟꯕꯒꯤ
ꯎꯝ ꯎꯝ ꯑꯗꯨꯗꯤ ꯑꯆꯧ ꯑꯆꯧꯕ ꯊꯥꯔꯒ ꯊꯝꯃꯨ
ꯑꯆꯧꯕꯁꯨ ꯇꯔꯗꯤ
ꯄꯝꯃꯨꯔꯗꯤ ꯊꯥꯔꯗꯨꯗ ꯑꯗꯨꯗꯤ
ꯑ
ꯅꯪꯒꯤ ꯈꯣꯟꯗꯣ ꯅꯪꯒꯤ ꯈꯣꯟꯖꯦꯟꯗꯣ ꯌꯥꯝ ꯃꯥꯟꯕ ꯑꯃ ꯂꯩ ꯏꯁꯩ ꯁꯛꯑꯗꯤ ꯌꯥꯝ ꯐꯥꯎꯒꯗꯧ ꯃꯥꯜꯂꯦ
ꯀꯔꯤ
ꯏꯁꯩ ꯁꯛꯑꯗꯤ ꯌꯥꯝ ꯐꯥꯎꯒꯗꯧ ꯈꯣꯟꯖꯦꯜ ꯃꯥꯂꯦꯕ
ꯑꯣ ꯑꯗꯨꯗꯤ ꯅꯪ ꯑꯩ ꯁꯛꯄꯤꯔꯒꯦ ꯅꯪ ꯄꯨꯊꯣꯛ ꯄꯤꯔꯣꯗꯅ
ꯎ ꯑꯩ ꯁꯩ ꯑꯃ ꯢꯕꯤꯒꯦ ꯢꯁꯩ ꯑꯃ ꯢꯕꯤꯒꯦ ꯅꯪ ꯁꯛꯑꯣꯕ
ꯍꯣꯏ ꯑꯗꯨꯅꯦ ꯏꯔꯣ ꯉꯁꯤ ꯉꯁꯤ ꯅꯨꯡꯗꯥꯡꯅ ꯍꯧꯔꯣꯀꯣ ꯏꯕꯗꯣ
ꯅꯨꯡꯁꯨ ꯊꯨꯃꯟꯗꯔꯣ ꯑꯗꯨꯗꯤ
ꯍꯧꯖꯤꯛꯇꯒꯤ ꯍꯧꯅ ꯏꯗ꯭ꯔꯗꯤ ꯑꯁ ꯀꯔꯤ ꯀꯔꯝꯕ ꯃꯇꯝꯗ ꯁꯛꯇꯣꯏꯅꯣ ꯑꯗꯨꯗꯤ
ꯍꯌꯦꯡ ꯢꯒꯦ ꯍꯌꯦꯡꯗꯤ ꯐ꯭ꯔꯤ ꯂꯩꯕꯅꯤꯅ ꯍꯌꯦꯡꯗꯤ ꯍꯌꯦꯡꯗꯤ ꯏꯕ ꯌꯥꯥꯢꯅ
ꯎꯝ ꯍꯌꯦꯡ ꯏꯔꯣ ꯑꯗꯨꯒ
ꯅꯣꯡ ꯇꯗꯤ ꯈꯣꯢ ꯅꯣꯡ ꯇꯔꯗꯤ ꯔꯣꯃꯥꯟꯇꯤꯛ ꯑꯣꯏꯒꯅꯤ ꯅꯨꯡꯉꯥꯏ ꯅꯣꯡ ꯇꯗꯔꯗꯤ ꯅꯨꯡꯁꯥꯔꯗꯤ ꯀꯥꯏꯗꯥꯢꯗꯩ ꯏꯕ ꯌꯥꯅꯤ
ꯑꯗꯨ ꯅꯪ ꯌꯨꯝꯗ ꯑꯗꯨꯝ ꯂꯩꯕ꯭ꯔꯣ
ꯑꯩ ꯌꯨꯝꯗ ꯂꯩꯌꯦ
ꯅꯣꯏꯒꯤ ꯍꯩꯅꯧꯗꯣ ꯍꯥꯎꯗꯤ ꯍꯥꯎꯕꯅꯦꯍꯦ
ꯍꯩꯅꯧꯁꯨ ꯅꯪꯁꯨ ꯂꯧꯕ ꯂꯥꯛꯄ ꯌꯥꯕꯅꯤꯍꯦ
ꯂꯥꯛꯀꯦ ꯊꯝꯂꯝꯃꯣ
ꯂꯩꯇ꯭ꯔ ꯀꯥꯟꯗ ꯂꯥꯛꯑꯣ
ꯑꯗꯨ ꯍꯦꯛꯂꯒ ꯊꯝꯒꯅꯨꯕ ꯍꯦꯛꯂꯒ ꯊꯝꯕꯗꯨ ꯑꯗꯨꯅ ꯍꯥꯎꯕꯗꯣ ꯌꯧꯗꯣꯏꯕ
ꯑꯗꯨ ꯍꯌꯦꯡ ꯍꯌꯦꯡ ꯑꯣꯏꯅ ꯂꯧꯕ ꯂꯥꯛꯑꯣ ꯅꯠꯇ꯭ꯔꯗꯤ ꯍꯌꯦꯡ ꯅꯠꯇ꯭ꯔꯗꯤ ꯂꯩꯔꯔꯣꯏ
ꯑꯁ ꯅꯣꯢꯁꯨ ꯊꯨꯏꯌꯦ
ꯅꯍꯥꯟ ꯅꯍꯥꯟꯅ ꯂꯣꯏꯁꯟꯒꯦ ꯇꯧꯔꯕꯗꯨꯕꯣ
ꯍꯧꯒꯠꯄ ꯈꯨꯗꯤꯡꯒꯤ ꯕ꯭ꯔꯁ ꯇꯧꯗ꯭ꯔꯤꯉꯩꯗ ꯕ꯭ꯔꯦꯛꯐꯥꯁ
ꯐꯃꯨꯡꯗ ꯐꯃꯨꯡꯗꯒꯤ ꯇꯥꯗ꯭ꯔꯤꯉꯩꯗ ꯆꯥꯒꯦ ꯇꯧꯔꯤꯔꯣ
ꯎꯝ ꯑꯗꯣ ꯍꯦꯛꯂꯒ ꯊꯝꯒꯅꯨꯕ
ꯊꯝꯗꯦ ꯍꯦꯛꯂꯒ ꯊꯝꯗꯦꯕ ꯍꯧꯖꯤꯛ ꯍꯧꯖꯤꯛꯇꯤ ꯄꯥꯝꯕꯤꯗ ꯄꯥꯝꯕꯤꯗ ꯐꯥꯎ ꯎꯗ꯭ꯔꯤꯗ ꯀꯨꯏꯃꯟꯕꯒꯤ ꯅꯪ ꯅꯪ ꯆꯥꯅꯤꯡꯗꯕ ꯃꯥꯜꯂꯦꯅ
ꯆꯥꯅꯤꯡꯉꯦꯍꯦ ꯅꯣꯏꯅ
ꯑꯣ
ꯀꯔꯤ ꯍꯥꯏꯕ꯭ꯔ ꯎ ꯃꯣꯔꯣꯛꯇꯨꯒ ꯍꯥꯞꯄ ꯆꯥꯔꯗꯤ ꯍꯩꯅꯧ ꯑꯤꯁ ꯗꯥ ꯕꯦꯁ ꯑꯗꯨ ꯅꯣꯏꯒꯤ ꯅꯣꯏꯁꯦ ꯍꯩ ꯃꯈꯜ ꯁꯨꯅ ꯂꯩꯗꯤ ꯂꯩꯀꯣ ꯅꯣꯏꯁꯦ
ꯑꯥ ꯂꯩꯌꯦ ꯆꯥꯕ ꯃꯤ ꯌꯥ ꯂꯩꯗꯤ ꯂꯩꯌꯦꯕ ꯆꯥꯕ ꯃꯤꯗꯣ ꯋꯥꯠꯄ
ꯆꯥꯕ ꯃꯤ ꯋꯥꯠꯄꯅꯤꯅ
ꯅꯣꯏꯒꯤ ꯌꯣꯡꯆꯥꯛꯁꯨ ꯍꯥꯎꯕꯅꯤ ꯅꯣꯏꯒꯤ ꯅꯣꯏꯒꯤ ꯄꯣꯠꯁꯦ ꯑꯗꯨꯝ ꯍꯥꯎꯕꯅꯤꯅꯦ
ꯑꯩꯈꯣꯏꯒꯤ ꯄꯣꯠ ꯑꯩꯈꯣꯏꯒꯤ ꯄꯣꯠꯅꯦ ꯍꯥꯏꯔꯗꯤ ꯑꯗꯨꯝ ꯍꯥꯎꯔꯦ ꯀꯣ
ꯌꯣꯡꯆꯥꯛꯇꯨꯁꯨ ꯆꯥꯎꯗꯤ ꯆꯥꯎꯗꯕ
ꯍꯥꯎꯗꯤ ꯍꯥꯎꯕ ꯃꯒꯨꯟ ꯂꯩꯕꯅꯤꯍꯦ
ꯄꯤꯛꯂꯁꯨ ꯆꯝꯄ꯭ꯔꯥꯅꯤ ꯍꯥꯏꯕꯗꯣ ꯑꯗꯨ ꯇꯥꯔꯦꯅꯦ
ꯍꯣꯏ
ꯑꯗꯨ ꯌꯣꯡꯆꯥꯛꯇꯨ ꯌꯣꯟꯕꯗꯤ ꯅꯨꯡꯉꯥꯏꯔꯔꯣꯏꯍꯦ ꯑꯗꯣ ꯆꯥꯕ ꯃꯤꯗꯤ ꯑꯗꯨꯝ ꯂꯩꯅꯤꯡꯉꯤꯅꯦ
ꯎꯝ ꯅꯣꯏ ꯅꯣꯏꯗꯗꯤ ꯀꯩꯀꯩ ꯄꯥꯟꯒꯦ
ꯑꯩꯈꯣꯏꯗ ꯄꯥꯟꯕ ꯍꯥꯏꯕꯕꯨ ꯅꯣꯕꯥꯞꯒꯨꯝꯕ ꯄꯥꯜꯂꯤ
ꯈꯔ ꯍꯥꯎꯕ ꯍꯥꯎꯕ ꯄꯥꯜꯂꯗꯤ ꯄꯤꯔꯛꯄ ꯌꯥꯕꯅꯤꯍꯦ ꯅꯪꯁꯨ ꯂꯤꯡꯃꯟꯈ꯭ꯔꯦ
ꯑꯁ ꯂꯤꯛꯄ ꯍꯥꯏꯅꯦ ꯅꯣꯕꯥꯞ ꯅꯣꯕꯥꯞ ꯄꯥꯜꯂꯦ ꯑꯗꯣ ꯍꯧꯖꯤꯛꯇꯤ ꯅꯣꯕꯥꯞ ꯃꯇꯝ ꯅꯠꯇꯦ ꯑꯗꯨꯒ ꯀꯔꯤꯕꯣ ꯀꯔꯤ ꯀꯔꯤ ꯍꯥꯏꯕ ꯑꯃꯗꯨ ꯎꯝ ꯑꯁ ꯈꯪꯗꯦꯗ ꯃꯃꯤꯡꯗꯣ ꯀꯥꯎꯒ꯭ꯔꯦ ꯍꯩꯈꯥ ꯍꯥꯏꯕ꯭ꯔꯣ ꯍꯩꯈꯥ ꯍꯥꯏꯕ꯭ꯔꯣ ꯍꯩꯀꯛ ꯍꯩꯀꯛ ꯍꯥꯏꯕ꯭ꯔꯣ
ꯍꯩꯀꯛ ꯄꯥꯟꯕ꯭ꯔꯥꯅꯦ ꯅꯣꯏꯗ
ꯄꯥꯜꯂꯦ ꯌꯥꯝ ꯄꯥꯜꯂꯦ
ꯀꯥꯏꯗ ꯀꯥꯏꯗ ꯊꯥꯒꯦ
ꯃꯣꯏ ꯀꯩꯅꯣꯗꯣ ꯄꯥꯜꯂꯦ
ꯍꯥꯥ
ꯑꯦꯄꯜꯁꯨ ꯄꯥꯜꯂꯦ ꯎꯝ
ꯑꯗꯨ ꯄꯤꯔꯛꯄ ꯌꯥꯏꯅꯦ ꯑꯗꯨꯗꯤ
ꯑꯦꯄꯜꯗꯨ ꯄꯨꯔꯥ ꯄꯥꯝꯕꯤꯗ ꯀ ꯩ ꯎꯝ ꯒꯝꯂꯥꯗꯣ ꯊꯥꯕ
ꯑꯗꯨꯗꯤ ꯄꯥꯜꯂꯀꯥꯟꯗ ꯄꯤꯔꯛꯑꯣꯀꯣ
ꯄꯥꯜꯂꯦ ꯑꯃ ꯄꯥꯜꯂꯦ ꯑꯅꯤ ꯑꯍꯨꯝ ꯄꯥꯜꯂꯦ
ꯑꯗꯨ ꯑꯃ ꯄꯤꯔꯛꯑꯣ ꯍꯥꯏꯕ
ꯍꯣꯏ ꯄꯤꯔꯛꯀꯦ ꯒ꯭ꯔꯤꯟ ꯑꯦꯄꯜꯅꯦ
ꯑꯥ ꯄꯤꯔꯛꯇ꯭ꯔꯗꯤ ꯌꯦꯡꯉꯣꯗꯨ
ꯌꯥꯝ ꯆꯥꯎꯕꯗꯤ ꯑꯣꯏꯗꯦ ꯌꯥꯝ ꯆꯥꯎꯔꯣꯏ ꯃꯆꯥ ꯃꯆꯥꯅꯦ
ꯐꯖꯅ ꯄꯦꯛꯀꯤꯡ ꯇꯧꯔꯒ ꯄꯤꯔꯛ
ꯄꯤꯔꯛꯀꯦ ꯃꯦꯃꯤ ꯕꯣꯛꯁꯇ ꯍꯥꯞꯄꯒ ꯄꯤꯔꯛꯀꯦ ꯃꯌꯥꯏꯗ ꯃꯌꯥꯏꯗ ꯐꯖꯅ ꯊꯝꯃꯒ
ꯎꯝ ꯄꯤꯔꯛꯑꯣ ꯑꯗꯨ ꯄꯤꯔꯛꯄ ꯉꯥꯏꯗꯨꯏꯁꯤꯗꯤ ꯑꯁ ꯄꯤꯔꯛꯀꯗ꯭ꯔꯥ ꯄꯤꯔꯛꯑꯣꯏꯗ꯭ꯔꯁꯨ
ꯎꯝ ꯃꯊꯪ ꯊꯥ ꯃꯊꯪ ꯊꯥ ꯑꯣꯏꯔꯗꯤ ꯑꯗꯨꯝ ꯆꯥꯕ ꯌꯥꯔꯅꯤ
ꯑꯩꯒꯤ ꯃꯤꯡ ꯊꯥꯔꯒ ꯊꯝꯃꯣ ꯑꯗꯨꯗꯤ
ꯊꯝꯒꯦ ꯍꯩ
ꯀꯥꯎꯗꯅꯤꯉꯥꯏ
ꯀꯅꯥꯝꯇ ꯆꯥꯕ ꯌꯥꯔꯔꯣꯏ
ꯎꯝ ꯑꯩꯒꯤ ꯃꯤꯡ ꯊꯥꯔꯒ ꯑꯗꯨꯝ ꯊꯝꯃꯣ
ꯎꯝ ꯊꯝꯒꯦ ꯊꯝꯒꯦ ꯑꯗꯣ ꯅꯪ ꯆꯥꯕ ꯐꯪꯕ꯭ꯔꯥ ꯐꯪꯗꯕ꯭ꯔꯗꯤ ꯈꯪꯗꯦ ꯑꯗꯨꯝ ꯊꯝꯗꯤ ꯊꯝ
ꯐꯪꯅꯤꯉꯥꯏ ꯇꯧꯑꯣ ꯀꯩꯅꯣ
ꯍꯣꯏ ꯍꯣꯏ ꯌꯥꯝ ꯆꯥꯅꯤꯡꯕ ꯃꯥꯜꯂꯦ ꯅꯪꯁꯦ
ꯅꯣꯏ ꯊꯥꯏꯅ ꯄꯨꯈ꯭ꯔꯤ ꯄꯨꯈ꯭ꯔꯤꯒ ꯂꯩꯗ ꯂꯩꯕ ꯅꯠꯇ꯭ꯔꯣ
ꯂꯩꯌꯦ ꯃꯅꯤꯡꯗ
ꯑꯗꯨ ꯉꯥ ꯊꯥꯛ ꯉꯥ ꯊꯥꯛ ꯊꯥꯛꯄ ꯌꯥꯗ꯭ꯔꯣ
ꯑꯗꯨ ꯍꯟꯗꯛꯇꯤ ꯂꯩꯕꯥꯛ ꯂꯩꯕꯥꯛꯅ ꯈꯨꯝꯖꯤꯟꯒ꯭ꯔꯦ ꯑꯗꯨꯒ ꯖꯒꯥꯗꯣ ꯌꯥꯝ ꯃꯥꯡꯕ
ꯑꯦꯁ ꯉꯥ ꯂꯣꯏꯗ꯭ꯔꯦ ꯑꯗꯨꯗꯤ
ꯉꯥ ꯂꯣꯏꯗꯦ ꯖꯒꯥ ꯃꯥꯡꯉꯤꯕ ꯑꯗꯨ ꯑꯗꯨ ꯇꯧꯔꯒ ꯑꯗꯨ ꯐꯨꯝꯖꯤꯜꯂꯒ ꯀꯔꯤ ꯍꯥꯏꯕ꯭ꯔꯣ ꯆꯤꯡ ꯊꯝꯅꯕ ꯌꯨꯝ ꯂꯩꯕ ꯎꯝ ꯍꯥꯏꯕ꯭ꯔꯣ
ꯎꯝ
ꯗꯨ ꯃꯅꯤꯡꯗ ꯍꯥꯏꯕ꯭ꯔꯣ ꯆꯈꯨꯝ ꯍꯥꯏꯕ꯭ꯔꯣ ꯀꯔꯤ ꯍꯥꯏꯕ꯭ꯔꯣ
ꯀꯔꯤ
ꯆꯈꯨꯝ ꯍꯥꯏꯕ꯭ꯔꯥ ꯀꯩ ꯍꯥꯏꯕ꯭ꯔꯣ
ꯆꯥꯛꯈꯨꯝ ꯎꯝ
ꯑꯣ ꯃꯅꯤꯡꯗꯔꯣ
ꯑꯣ ꯃꯅꯤꯡꯗ ꯃꯅꯤꯡꯗ ꯃꯃꯥꯡꯗ ꯃꯤꯒꯨꯝꯕ ꯂꯥꯛꯑꯗꯤ ꯐꯝꯗꯕꯁꯨ ꯑꯗꯨꯝ ꯌꯥꯎꯋꯦ
ꯎꯝ
ꯃꯃꯥꯡꯗ ꯂꯥꯛꯈꯕ ꯃꯤꯁꯤꯡꯅ ꯀꯧꯔꯅꯤ ꯑꯗꯣ ꯅꯪ ꯂꯨꯍꯣꯡꯉꯀꯥꯟꯗ ꯅꯣꯏꯒꯤ ꯁꯪꯒꯣꯏ ꯍꯥꯏꯕ꯭ꯔꯣ
ꯅꯣꯏꯅꯦ ꯍꯦ
ꯃꯅꯤꯡꯗ ꯁꯥꯕꯁꯦ ꯃꯤ ꯂꯥꯛꯄꯗ ꯈꯤꯇꯪ ꯅꯩꯅꯤ
ꯎꯝ
ꯍꯣꯡꯗ꯭ꯔꯗꯤ ꯅꯪ ꯅꯕꯨꯛ ꯐꯠꯇꯕ ꯇꯥꯔꯅꯤ
ꯅꯣꯏ ꯃꯤ ꯀꯌꯥ ꯆꯥꯔꯤꯅꯣ
ꯃꯤ ꯃꯉꯥ
ꯑꯣ
ꯅꯪꯒ ꯊꯥꯔꯗꯤ ꯃꯤ ꯇꯔꯨꯛ
ꯃꯤ ꯃꯉꯥ ꯑꯗꯨ ꯑꯣꯏꯔꯗꯤ
ꯑꯍꯥꯎ ꯑꯍꯥꯎꯕꯗꯪ ꯆꯥꯔꯒ ꯂꯩꯌꯣ
ꯆꯥꯃꯟꯕꯒꯤ ꯆꯥꯅꯤꯡꯗ꯭ꯔꯦꯗ ꯑꯩꯈꯣꯏꯗꯤ ꯁꯧꯒ꯭ꯔꯤꯒꯨꯝꯕ ꯆꯥꯏꯌꯦ
ꯑꯗꯨꯒꯨꯝꯕꯅ ꯍꯦꯟꯅ ꯄꯥꯝꯕ꯭ꯔꯣ
ꯎꯝ ꯁꯩꯒ꯭ꯔꯤ ꯀꯥꯡꯁꯣꯏꯒꯨꯝꯕ ꯎꯝ ꯏꯔꯣꯝꯕꯒꯨꯝꯕ ꯑꯗꯨꯅ ꯍꯦꯟꯅ ꯑꯩꯈꯣꯏꯗꯤ ꯑꯥ ꯍꯟꯗꯛꯀꯤ ꯍꯟꯗꯛ ꯏꯔꯥꯡ ꯐꯔꯥꯡꯗ ꯉꯥ ꯌꯦꯟꯒꯨꯝꯕ ꯄꯥꯝꯃꯕ
ꯎꯝ
ꯑꯩꯗꯤ ꯆꯝꯅ ꯍꯤꯡꯖꯕ ꯄꯨꯟꯁꯤꯅꯤꯗ
ꯆꯝꯊꯣꯡ ꯈꯛꯇ ꯆꯥꯅꯤꯡꯉꯦ ꯍꯥꯏꯌꯣ
ꯆꯝꯊꯣꯡ ꯆꯝꯊꯣꯡ ꯈꯛꯇꯡ ꯑꯗꯨꯁꯨ ꯆꯝꯐꯨꯠ ꯆꯝꯐꯨꯠꯁꯨ ꯆꯤꯅꯤ ꯊꯥꯛꯇꯕ ꯆꯝꯐꯨꯠ ꯄꯨꯔꯥ ꯆꯝꯐꯨꯠꯅꯤ ꯊꯨꯝ ꯊꯥꯛꯑꯗꯤ ꯆꯝꯐꯨꯠ ꯅꯠꯇꯦꯕ ꯊꯨꯝ ꯊꯥꯛꯑꯗꯤ ꯊꯨꯝꯐꯨꯠꯅꯦꯕ
ꯎꯝ
ꯍꯥ ꯍꯥ ꯍꯥ
ꯆꯨꯝꯕꯅꯤꯍꯦ ꯑꯗꯨꯒ ꯆꯨꯝꯖꯨ ꯆꯨꯝꯕꯅꯦ ꯆꯝꯐꯨꯠ ꯍꯥꯏꯔꯗꯤ ꯑꯗꯨꯝ ꯆꯝꯃꯒ ꯆꯥꯕꯗ ꯆꯝꯐꯨꯠ ꯍꯥꯏꯕꯅꯦꯕ